ꯍꯂ
ꯇꯥꯕ꯭ꯔꯣ
ꯇꯥꯏꯗ
ꯑ ꯑ ꯍꯧꯖꯤꯛꯕꯨꯨ ꯀꯩꯗꯧꯔꯤꯒꯦ
ꯁꯨꯝ ꯐꯝꯃꯤꯗ ꯀꯔꯤꯝ ꯇꯧꯕ ꯅꯠꯇꯦꯗ
ꯑ ꯑꯣ ꯊꯕꯛ ꯏꯪꯈꯥꯡꯗꯤ ꯀꯩ ꯀꯩ ꯍꯣꯠꯅꯔꯤꯒꯦ ꯍꯧꯖꯤꯛꯄꯥꯎ
ꯊꯕꯛ ꯏꯟꯈꯥꯡꯁꯤ ꯐꯤꯔꯣꯜ ꯇꯨꯕ ꯈꯣꯠꯄ ꯈꯔ ꯇꯧꯔꯒ ꯑꯗꯨꯝ ꯂꯩꯔꯦꯗ ꯀꯔꯤꯝ ꯍꯣꯠꯅꯗꯣꯏꯗ
ꯑꯣ ꯑ ꯐꯤꯔꯣꯟ ꯇꯨꯁꯨ ꯑꯗꯨꯝ ꯀꯥꯟꯗꯤ ꯀꯥꯟꯅꯕ ꯅꯠꯇ꯭ꯔꯣ
ꯑ ꯀꯥꯟꯅꯩ ꯑꯗꯨꯝ ꯅꯨꯄꯤꯁꯤꯡꯒꯤ ꯐꯨꯔꯤꯠ ꯐꯨꯠꯀꯨꯝꯕ ꯇꯨꯕ ꯐꯅꯦꯛꯀꯨꯝꯕ ꯇꯥꯏꯕ ꯑꯗꯨꯝ ꯅꯣꯡꯃꯒꯤ ꯈ꯭ꯔ ꯀꯥꯏꯗꯦꯅꯤꯗ
ꯀꯥꯟꯅꯩꯗꯣ ꯐꯩꯌꯦ ꯐꯩꯌꯦ ꯐꯩꯌꯦ ꯑꯗꯣ ꯍꯧꯖꯤꯛ ꯊꯕꯛ ꯑꯇꯩ ꯑꯇꯣꯞꯄꯗꯤ ꯀꯩꯝ ꯇꯧꯗ꯭ꯔꯕꯣ
ꯊꯕꯛ ꯊꯕꯛ ꯑꯇꯩ ꯑꯇꯣꯞꯄ ꯍꯥꯏꯁꯤ ꯑꯉꯥꯡ ꯑꯉꯥꯡꯒꯤ ꯂꯥꯏꯔꯤꯛꯀꯨꯝꯕ ꯉꯥꯏꯍꯥꯛ ꯉꯥꯏꯍꯥꯛ ꯇꯥꯛꯄꯤꯕ ꯑꯗꯨ ꯈꯛꯇ ꯇꯧꯔ ꯇꯔ ꯑꯇꯩ ꯇꯧꯗ꯭ꯔꯦꯗ
ꯑ
ꯁꯣꯝꯗꯤ ꯍꯧꯖꯤꯛꯄꯨ ꯀꯩ ꯀꯩ ꯍꯣꯠ ꯅꯥꯔꯤꯒꯦ
ꯑꯣ ꯑꯗꯨꯗꯤ ꯇꯨꯁꯤꯅ ꯑꯩꯕꯨꯗꯤ ꯑꯣꯝ ꯑꯣꯖꯥ ꯃꯆꯥ ꯑꯃꯥ ꯑꯣꯏꯗꯅ ꯑꯦ ꯑꯗꯨꯝ ꯆꯠꯊꯣꯛ ꯆꯠꯁꯤꯟ ꯇꯧꯔꯤꯌꯦ ꯑꯣ ꯑꯉꯥꯡ ꯇꯨꯋꯏꯁꯟꯗꯤ ꯇꯧꯗꯕ꯭ꯔꯣ ꯅꯪ ꯍꯥꯏꯗ ꯑꯉꯥꯡ ꯂꯔꯤꯛꯥꯛꯇꯣꯛ ꯆꯟ ꯇꯧꯋꯦ ꯑꯗ ꯑꯉꯥꯡ ꯇꯨꯏꯁꯟ ꯇꯧꯕ꯭ꯔꯣ
ꯑꯉꯥꯡ ꯇ꯭ꯨꯏꯁꯟ ꯍꯥꯏꯁꯤ ꯑꯉꯥꯡ ꯇꯨꯏꯁꯟ ꯇꯧꯕ ꯅꯠꯇꯦ ꯁꯤꯗ ꯑꯩꯈꯣꯏꯒꯤ ꯀꯩꯅꯣ ꯌꯨꯝꯊꯪꯅꯕꯒꯤ ꯑꯉꯥꯡ ꯑꯃ ꯑꯅꯤ ꯁꯨꯝ ꯇꯥꯊꯣꯛ ꯇꯥꯁꯤꯟ ꯇꯧꯅꯦꯗ ꯇꯨꯏꯁꯟ ꯑꯣꯏꯅ ꯐꯖꯅ ꯇꯧꯗꯦ ꯅꯠꯇꯦꯗ
ꯍꯜꯂꯣ
ꯑꯣꯖꯥ ꯑꯣꯏꯔꯤ ꯍꯥꯏꯕꯨ ꯀꯔꯤ ꯀꯅꯣꯁꯤꯡꯒꯤ ꯀꯩꯅꯣꯁꯤꯕꯨ ꯀꯌꯥꯝ- ꯀꯌꯥꯝ ꯀꯩꯅꯣ
ꯍꯜꯂꯣ! ꯑꯁ ꯀꯣꯟꯅꯕ ꯑꯗꯨꯝ ꯂꯥꯛ ꯖꯥꯠꯅꯤꯗ ꯀꯥ ꯍꯦꯟꯅ ꯃꯔꯥꯡ ꯀꯥꯏꯅ ꯐꯪꯕ ꯈꯣꯠꯄꯗꯤ ꯑꯣꯏꯗꯦꯗ꯫ ꯍ ꯑꯗꯨ ꯀꯩꯅꯣꯗꯤ ꯆꯥꯛ ꯏꯁꯤꯡꯗꯤ ꯊꯣꯡꯉꯕꯣ ꯀꯃꯥꯏ- ꯀꯃꯥꯏ ꯇꯧꯒꯦ ꯍꯧꯖꯤꯛ ꯋꯥ
ꯆꯥꯛ ꯊꯣꯡꯉꯤ ꯫
ꯑ ꯑꯣ꯫ ꯐꯩ - ꯐꯩ ꯀꯩ ꯃꯊꯦꯜ ꯑꯣꯏꯅ ꯊꯣꯡꯉꯤꯕ?
ꯃꯊꯦꯜꯁꯤ ꯍꯋꯥꯏ ꯑꯃꯒ ꯀꯥꯡꯉꯧ ꯑꯃꯒ ꯇꯧꯔꯒꯦ꯫
ꯑꯣ ꯑ꯫ ꯐꯩꯌꯦꯗꯥ ꯑ ꯑꯗꯨꯅꯦ ꯍꯧꯖꯤꯛꯁꯦ ꯊꯕꯛ ꯏꯟꯈꯥꯡꯁꯦ ꯑꯃꯒ - ꯑꯃꯒ ꯑꯃꯠꯇ ꯃꯥꯏꯅꯗ ꯂꯩ ꯁ꯭ꯀꯨꯜ ꯃꯤꯒꯤꯗꯤ ꯑꯇꯣꯞꯄ ꯊꯕꯛ ꯇꯧꯅꯥꯏ ꯍꯣꯠꯅꯩ ꯑꯣ ꯑꯗꯨꯕꯨꯗꯤ ꯐꯔꯦ ꯑꯗꯣ ꯍꯧꯖꯤꯛ - ꯍꯧꯖꯤꯛ ꯀꯩꯅꯣꯗꯤ ꯎꯝ ꯀꯩꯝꯇ ꯇꯧꯅꯤꯡꯉꯥꯏ ꯂꯩꯇ꯭ꯔꯣꯕ ꯍꯧꯖꯤꯛ? ꯑꯣ
ꯍꯣꯔꯦꯟ ꯀꯩ ꯇꯧꯕ ꯂꯩꯇꯕ ꯍꯥꯏꯁꯤ ꯍꯣꯔꯦꯟ ꯆꯥꯛ ꯏꯁꯤꯡ ꯇꯣꯛꯑꯒ ꯐꯤꯔꯣꯟ ꯑꯃ ꯑꯅꯤ ꯇꯥꯏꯒꯤꯗꯧ ꯉꯥꯏ ꯑꯗꯨ ꯑꯗꯨꯗꯩ ꯍꯦꯟꯅ ꯂꯩꯇ꯭ꯔꯦꯗ ꯊꯕꯛꯁꯤ ꯫
ꯑ꯫ ꯅ ꯅꯃꯥꯟꯅꯕꯤ ꯑꯃ ꯀꯩ ꯍꯥꯏꯕ ꯃꯃꯤꯡꯗꯨꯕꯨ ꯀꯥꯎꯕꯨ ꯀꯥꯎꯔꯦ ꯑ ꯑꯗꯨ ꯄꯥꯎ ꯐꯥꯎꯅꯗ꯭ꯔꯕꯣ ꯀꯩꯅꯣꯗꯒꯤꯗꯣ ꯑꯥ ꯊꯧꯕꯥꯜꯗꯒꯤꯗꯣ꯫
ꯑꯣ ꯊꯣꯏꯕꯤ ꯍꯥꯏꯕ ꯊꯣꯏꯕꯤ꯫ ꯄꯥꯎꯒ ꯐꯥꯎꯔꯛ ꯈꯤꯗꯔ꯭ꯦꯗꯥ꯫ ꯊꯕꯛ ꯏꯪꯈꯥꯡ ꯆꯤꯟꯈ꯭ꯔꯕ ꯈꯪꯗꯦ꯫
ꯑꯣ ꯑꯗꯣ ꯃꯌꯨꯝ ꯄꯥꯟꯒꯦ ꯍꯥꯏꯕ ꯃꯁꯨ ꯇꯥꯏ ꯀꯃꯥꯏ- ꯀꯃꯥꯏꯅ ꯇꯧꯔꯤꯖꯥꯠꯣ ꯑꯗꯨꯕꯣ꯫
ꯃꯌꯨꯝ ꯄꯥꯟꯈ꯭ꯔꯦ꯫
ꯑꯥ꯫
ꯃꯃꯥꯡ ꯃꯦ ꯍꯧꯔꯛꯄ ꯑꯗꯥꯋꯥꯏꯗ ꯂꯨꯍꯣꯡ
ꯑ ꯑꯣ ꯑꯗꯨꯗꯤ ꯀꯨꯏꯔꯕꯖꯥꯠꯅꯤ ꯑꯗꯨꯗꯤ ꯊꯥ ꯑꯅꯤ ꯑꯍꯨꯝ ꯐꯥꯈ꯭ꯔꯦꯅꯦ ꯑꯗꯨꯗꯤ꯫
ꯑꯥ ꯊꯥ ꯑꯃ ꯑꯅꯤ ꯐꯥꯔꯛꯑꯦ꯫
ꯎꯝ꯫ ꯑ ꯃꯥ ꯍꯣꯡꯕꯗꯅ ꯀꯩ ꯀꯩ ꯂꯝꯗꯣ ꯍꯣꯡꯗꯒꯔꯤꯅꯣ?
ꯎꯝ꯫ ꯎꯝ ꯀꯩꯁꯥꯝ ꯃꯁ꯭ꯋꯥꯏꯗꯅꯤꯗ ꯏꯌꯥꯔꯄꯣꯔ ꯀꯩꯁꯥꯝ ꯃꯁ꯭ꯋꯥꯏꯗ ꯍꯣꯡꯕꯅꯤꯗ꯫
ꯑꯣ ꯍ꯫
ꯑꯩꯁꯨ ꯆꯞ ꯆꯕꯗꯤ ꯈꯡꯗꯦꯗꯥ꯫
ꯀꯩꯅꯣ ꯍꯥꯏꯁꯨ ꯅꯃꯥꯟꯅꯕꯤ ꯑꯣꯏꯔꯒꯕꯨ ꯂꯨꯍꯣꯡꯕꯁꯨ ꯆꯠꯇꯕ꯭ꯔꯥ ꯍꯥꯏꯁꯦ?
ꯂꯨꯍꯣꯡꯕ ꯍꯛꯆꯥꯡ ꯉꯝꯗꯗꯅ ꯌꯥꯎꯍꯧꯗ꯭ꯔꯦ꯫
ꯎꯝ꯫ ꯑ
ꯚꯥꯏ ꯄꯣꯗꯤ ꯂꯥꯛꯑꯝꯕꯅꯤ ꯑꯩ ꯉꯝꯗ꯭ꯔꯅ ꯆꯠꯍꯧꯗ꯭ꯔ
ꯑꯣ ꯐꯣꯟꯒ ꯇ ꯍꯧꯖꯤꯛꯖꯤꯛꯇꯤ ꯐꯣꯟꯒ ꯇꯧ ꯇꯧꯔꯛꯄ꯭ꯔꯣ
ꯅꯍꯥꯟ ꯅꯣꯡꯃ ꯇꯧꯔꯛꯑꯝꯃꯦ ꯑꯗꯨꯗ ꯍꯦꯟꯅ ꯇꯧꯔꯛꯇ꯭ꯔꯦ
ꯑꯣ
ꯑꯩꯅꯁꯨ ꯊꯕꯛ ꯆꯟꯕꯅꯦꯅ ꯇꯧꯕꯤꯗ꯭ꯔꯕ
ꯎꯝ
ꯀꯅꯥ ꯈꯪ ꯃꯧ ꯑꯣꯏꯔꯕꯅꯤꯅ ꯊꯕꯛ ꯏꯪꯈ ꯀ ꯁꯤꯜꯂꯝꯃꯗꯦꯅ ꯑꯩꯁꯨ ꯐꯟ ꯇꯧꯕꯗꯨ ꯀꯌꯥ ꯅꯨꯡꯉꯥꯏꯇ꯭ꯔꯕ ꯂꯩꯁꯥꯔꯤꯉꯩꯗꯗꯤ ꯑꯃꯁꯨ ꯑꯃꯁꯨ ꯄꯥꯎ ꯄꯪꯐꯥꯎꯗ ꯐꯥꯎꯅꯩꯗꯅ ꯑꯗꯣ ꯍꯧꯖꯤꯛ ꯌꯥꯗ꯭ꯔꯦ ꯎ
ꯑꯣ ꯀꯩꯅꯣ ꯀꯩ ꯊꯛꯇꯣꯔꯤꯅꯣ ꯌꯥꯝꯅ ꯂꯥꯡꯅ
ꯑꯣ ꯌꯥꯝ ꯃ ꯆꯟꯁꯤ
ꯎ ꯑꯥ ꯐꯩꯌꯦ ꯐꯩꯌꯦ ꯐꯩꯌꯦ ꯑ ꯑꯗꯨꯅꯦ ꯅꯣꯡꯃ ꯅꯣꯡ ꯐꯥꯠꯇꯣꯛꯁꯨ ꯊꯦꯡꯅꯁꯤꯗꯅ ꯑꯩꯈꯣꯏꯁꯨ ꯅꯪ ꯍꯣꯏ ꯀꯩꯅꯣ ꯊꯦꯡꯅꯗꯕꯁꯨ ꯀꯨꯏꯔꯦ
ꯍꯣꯏ ꯊꯦꯡꯅꯁꯤ ꯊꯦꯡꯅꯁꯤ ꯑꯩꯗꯨ ꯀꯩꯅꯣꯝ ꯍꯦꯛ ꯆꯁꯤ ꯊꯦꯡꯅꯔꯒ
ꯑꯩꯈꯣꯏꯁꯨ ꯅꯣꯡ ꯐꯥꯗꯣꯛꯇꯦ ꯄꯥꯔꯇꯤ ꯑꯗ ꯁꯤꯟ ꯌꯥꯏꯗꯅ
ꯑ ꯀꯩ ꯑꯣꯏꯅꯁꯨꯦ ꯌꯥꯏꯌꯦ ꯑꯗꯣ
ꯑꯗꯨꯝ ꯏꯃꯥꯟꯅꯕ ꯃꯌꯥꯝꯗ ꯎꯅꯈꯤꯗꯕ ꯀꯨꯏꯔꯦ
ꯎꯝ ꯑꯗꯨꯗꯅꯦ ꯍ ꯀꯩ ꯏꯪꯁꯥꯡ ꯆꯖꯦ ꯍꯥꯏꯅꫭ ꯑ ꯑꯗꯨꯅꯤ ꯈꯜꯂꯣ ꯑꯗꯣ ꯑꯩ ꯂꯩꯔꯒ ꯄꯨꯔꯛꯑꯒꯦ
ꯃꯌꯥꯝꯅ ꯑꯗꯨꯝ ꯆꯥꯕ ꯌꯥꯕ ꯑꯃ ꯌꯦꯡꯉꯒ ꯑꯗꯨꯝ ꯆꯥꯔ ꯂꯣꯏꯔꯗ꯭ꯔꯥ ꯄꯨꯔꯛꯇ꯭ꯔꯁꯨ
ꯀꯩꯅꯣ ꯃꯌꯥꯝ ꯆꯥ ꯍꯥꯏꯁꯦ ꯑꯗꯨꯝ ꯑꯩꯅ ꯈꯪꯅ ꯂꯩꯔꯛꯒꯤ ꯃꯌꯥꯝ ꯆꯥꯅꯕ ꯌꯥꯕ꯭ꯔꯥ ꯍꯥꯏꯔꯤꯁꯦ ꯉꯥꯅ ꯐꯔꯤꯕ꯭ꯔꯥ ꯌꯦꯟꯟꯅ ꯐꯔꯤꯕ꯭ꯔꯥ ꯉꯥꯅꯨꯅ ꯐꯔꯤꯕ꯭ꯔꯥ ꯀꯃꯅ ꯑ ꯍꯦꯟꯅ ꯄꯥꯝꯒꯦ
ꯃꯣꯏ ꯑꯝꯆꯥꯐꯥꯏꯖꯤ ꯑꯩꯒꯤ ꯃꯣꯠꯇꯗꯤ ꯗꯤ ꯉꯥꯅꯨꯅ ꯍꯦꯟꯅ ꯄꯥꯝꯖꯕ ꯑꯗꯨ ꯃꯌꯥꯝ ꯆꯥꯕ ꯌꯥꯎ ꯆꯥꯗꯕ ꯌꯥꯎ ꯇꯧꯔꯗꯤ ꯅꯨꯡꯉꯥꯏꯇꯦꯅ ꯁꯨꯝ ꯈꯟꯕ ꯌꯥꯅꯤ
ꯑꯣ ꯍꯣꯏ ꯑꯗꯨ ꯍꯟꯗꯥꯛ ꯂꯥꯏꯕ ꯅꯣꯡꯥꯏꯖꯤꯡ ꯅꯨꯃꯤꯠ ꯁꯤꯗ ꯑ ꯆꯜꯂꯁꯦ ꯑꯗꯨꯗꯤ ꯀꯩꯒꯤꯅꯣ ꯑꯩ ꯉꯥꯅꯨ ꯑꯣꯏꯅ ꯅꯪꯅ ꯆꯥꯕ ꯌꯥꯔꯕꯅꯤꯅ ꯉꯥꯅꯨ ꯍꯥꯏꯔꯅꯤꯅ ꯉꯥꯅꯨꯗꯣ ꯂꯧꯔꯒ ꯄꯣꯔꯛꯑꯒꯦ ꯑꯗꯨꯒ ꯆꯥꯔꯁꯦ ꯑꯗꯣ ꯃꯤ ꯃꯤ ꯀꯌꯥꯃꯨꯛ ꯆꯥꯁꯦ ꯑꯩꯅꯣ ꯅꯪ ꯅꯃꯥꯟꯅꯕꯤꯗꯣ ꯍꯥꯏꯐꯦꯠ ꯆꯥꯎꯔꯥꯛꯄ ꯃꯤꯗꯣ ꯃꯁꯤꯡꯗꯣ ꯍꯥꯏꯔꯛꯑꯣ ꯑꯩꯁꯨ ꯑꯩꯈꯣꯏ ꯁꯤꯗꯒꯤ ꯑꯩꯈꯣꯏ ꯑꯍꯨꯝ ꯑꯝꯗꯤ ꯂꯥꯛꯑꯒꯦ ꯑꯗꯣ ꯅꯪ ꯅꯪ ꯅꯪ ꯅꯣꯏꯒꯤꯗꯨ ꯀꯌꯥꯃꯨꯛ ꯑꯣꯏꯗꯤꯅꯣ
ꯑꯩꯈꯣꯏꯒꯤꯗꯤ ꯑꯩꯈꯣꯏ ꯃꯉꯥ ꯇꯔꯨꯛ ꯇꯉꯥꯏꯗ ꯑꯇꯩ ꯑꯇꯩꯗꯤ ꯌꯥꯔꯛꯇꯧ ꯃꯥꯟꯗ꯭ꯔꯦ
ꯑ ꯑꯩꯈꯣꯏ ꯅꯤꯄꯥꯜ ꯃꯥꯄꯜ ꯃꯨꯛ ꯆꯥ ꯇꯥꯔꯦꯅꯦ ꯑꯗꯨꯗꯤ ꯑꯗꯨ ꯑꯣꯏꯇꯥꯔꯗꯤ ꯑꯩ ꯑꯗꯨꯗꯤ ꯉꯥꯅꯨ ꯑꯣꯏꯅ ꯍꯦꯛꯇ ꯍꯣꯠꯅꯔꯁꯦ ꯑꯗꯨꯗꯤ
ꯍꯣꯏ ꯌꯥꯏꯌꯦ ꯉꯅꯨꯗꯤ ꯑꯕꯨ ꯃꯁ ꯆꯅꯌꯦꯦ
ꯑ ꯉꯥꯅꯨꯅ ꯆꯥꯛ ꯆꯪꯕꯈꯔꯁꯨ ꯑꯝ
ꯉꯅꯨ ꯆꯥꯗꯕꯁꯤꯡꯗꯨꯗꯤ ꯌꯥꯎꯔꯣꯏ ꯌꯦ
ꯑ ꯍꯣꯏ ꯐꯔꯦ ꯐꯔꯦ ꯑꯗꯨꯗꯤ ꯍꯌꯦꯡ ꯍꯪꯆꯤꯠꯁꯦ ꯄꯥꯎꯗꯣ ꯐꯥꯎꯅꯔꯒ ꯍꯟꯗꯛ ꯂꯥꯛꯏꯕ ꯅꯣꯡꯃꯥꯏꯖꯤꯡ ꯅꯨꯃꯤꯠꯁꯤꯗ ꯑꯗꯣ ꯆꯥꯅꯕ ꯇꯧꯔꯁꯦ ꯍꯌꯦꯡ ꯅꯨꯃꯤꯠ ꯅꯤꯅꯤ ꯍꯨꯝꯅꯤꯇꯪ ꯉꯥꯏꯁꯤꯜꯂꯛꯑꯦ ꯑꯗꯨꯗꯤ ꯑꯩꯁꯨ ꯑꯇꯣꯞꯄ ꯏꯃꯥꯟꯅꯕꯁꯤꯡꯗ ꯄꯥꯎ ꯑꯝꯇ ꯐꯥꯎꯅꯈꯤꯒꯦ ꯑꯗꯨꯒ ꯄꯥꯎꯗꯣ ꯍꯥꯏꯔꯛꯒ ꯑꯗꯨꯒ ꯄꯨꯟꯅ ꯊꯦꯡꯅꯔꯒ ꯄꯨꯟꯅ ꯆꯥꯅꯕ ꯇꯧꯅꯔꯁꯦ ꯅꯪꯁꯨ ꯄꯥꯎꯗ ꯐꯥꯎꯅꯔꯣ ꯑꯩ ꯑꯩꯁꯨ ꯑꯝꯇ ꯄꯥꯎ ꯐꯥꯎꯅꯈꯤꯒꯦ ꯊꯝꯃꯒꯦꯀꯣ ꯑꯗꯨꯗꯤ
ꯌꯥꯏ ꯌꯥ
ꯎꯝ ꯊꯝꯃꯦ
ꯎꯝ
ꯑ